ꯑꯥ ꯆꯥꯛ ꯆꯥꯔꯕꯣ ꯆꯥꯛ ꯆꯥꯔꯕꯣ
ꯆꯥꯔꯦ ꯅꯪꯒꯤ
ꯆꯥꯈꯦ ꯑꯩꯁꯨ
ꯎꯝ
ꯀꯩꯗꯧꯔꯤꯅꯣ
ꯍꯧꯖꯤꯛꯇꯤ ꯁꯨꯝ ꯐꯝꯃꯒ ꯂꯩꯌꯦ ꯃꯄꯥꯟꯗ
ꯎꯝ
ꯇꯪꯒꯤ
ꯑꯩꯁꯨ ꯑꯗꯨꯝ ꯆꯊꯣꯛ ꯁꯤꯁꯤꯟ ꯍ ꯀꯅꯤ
ꯅꯣꯏ ꯍꯖꯤ ꯄꯣ
ꯎꯝ
ꯀꯗꯥꯗ ꯆꫪ
ꯌꯨꯝꯗ
ꯑꯣ ꯑꯩꯗꯤ ꯃꯄꯥꯟꯗ ꯆꯠꯄ꯭ꯔꯥꯅ ꯈꯜꯂꯕ
ꯀꯔꯤ
ꯃꯄꯥꯟꯗ ꯆꯠꯂꯨꯕ꯭ꯔꯅ ꯈꯟꯕ ꯀꯔꯤ ꯃꯇꯦꯜ ꯆꯥꯔꯒꯦ ꯅꯪꯗꯤ
ꯉꯁꯤꯗꯤ ꯏꯔꯣꯝꯕꯖꯥꯏ ꯅꯣꯏꯗꯤ
ꯑꯩꯣꯏꯁꯤ ꯌꯦꯟ ꯊꯣꯡꯕ ꯆꯥꯏ
ꯑꯁ ꯅꯣꯏꯗꯤ ꯑꯍꯥꯎ ꯑꯍꯥꯎꯕ ꯆꯥꯏ
ꯕꯤꯀꯦꯟ
ꯑ
ꯀꯅꯥꯅ ꯂꯣꯟꯕ꯭ꯔꯣ ꯅꯪꯒꯤ ꯏꯔꯣꯟꯗꯤ
ꯍꯥꯥ
ꯅꯪꯒꯤ ꯏꯔꯣꯟꯝꯕꯗꯤ ꯀꯅꯥꯅ ꯁꯦꯝꯕ꯭ꯔꯣ
ꯀꯔꯤ ꯍꯥꯏꯕ ꯑꯃꯨꯛ ꯍꯥꯏꯔꯛꯑꯣ
ꯅꯪꯅ ꯏꯔꯣꯟꯕ ꯆꯥꯏ ꯍꯥꯏꯕꯗꯨ
ꯑꯥ
ꯀꯅꯥꯅꯂꯣꯟꯕꯅꯣ ꯍꯥꯏꯔꯣ
ꯑꯩꯅ
ꯑꯅꯩꯅ ꯂꯣꯜꯂꯦ ꯑꯩ
ꯀꯅꯥ ꯀꯅꯥ ꯂꯩꯒꯦ ꯅꯪꯗꯤ
ꯍꯧꯖꯤꯛꯇꯤ ꯑꯩ ꯏꯊꯟꯗ ꯂꯩꯌꯦ ꯃꯄꯥꯟꯗ ꯂꯩꯕꯒꯤ
ꯑꯣ ꯂꯩꯃꯤꯟꯅꯕꯗꯤ ꯀꯅꯥ ꯀꯅꯥ ꯂꯩꯃꯤꯟꯅꯕ
ꯑꯩꯗꯤ ꯌꯨꯝꯗ ꯂꯩꯕꯅꯤꯅ ꯏꯃꯥ ꯍꯣꯏ ꯂꯩꯅ
ꯑꯆꯥ ꯆꯥ ꯆꯥ ꯎꯝ
ꯅꯪꯗꯤ
ꯑꯩ ꯍꯟꯗꯛ ꯏꯆꯦꯒꯤ ꯌꯨꯝꯗ ꯂꯩ
ꯑꯣ
ꯁꯨꯝ ꯀꯣꯏꯔꯛꯑꯒ ꯂꯩꯕ
ꯎꯝ ꯅꯨꯡꯉꯥꯏꯇ꯭ꯔꯣ ꯀꯣꯏꯕ ꯆꯠꯄ
ꯑꯗꯨꯝ ꯅꯨꯡꯉꯥꯏ ꯍꯥꯏꯇꯥꯔꯦ
ꯄꯨꯡ ꯀꯌꯥꯗ ꯇꯨꯝꯒꯅꯤ ꯅꯪꯗꯤ
ꯄꯨꯡ ꯄꯨꯡ ꯍꯧꯖꯤꯛ ꯄꯨꯡ ꯀꯌꯥ ꯇꯥꯔꯦ ꯄꯨꯡ ꯇꯔꯥ ꯇꯥꯗꯧꯔꯦꯀꯣ ꯄꯨꯡ ꯇꯔꯥ ꯇꯔꯥ ꯃꯈꯥꯏ ꯑꯗꯨꯋꯥꯏꯗ
ꯎꯝ
ꯅꯣꯏ ꯅꯪꯗꯤ ꯕꯣꯜ ꯌꯦꯡꯗ꯭ꯔꯣ
ꯕꯣꯜ ꯌꯦꯡꯉꯦ ꯍꯣꯏ
ꯌꯦꯡꯉꯦ ꯉꯁꯤꯁꯨ ꯌꯦꯡꯗꯣꯏꯔꯣ
ꯑꯥ
ꯌꯦꯡꯗꯣꯏꯅꯦ ꯍꯥꯏꯕ
ꯎꯝ ꯉꯁꯤꯁꯨ ꯌꯦꯡꯒꯅꯤ
ꯑꯣ ꯀꯅꯥ ꯁꯞꯄꯣꯔꯠ ꯇꯧꯔꯤꯅꯣ ꯅꯣꯏꯕꯣ
ꯑꯩꯒꯤ ꯇꯤꯝ ꯑꯁꯦꯡꯕꯗꯤ ꯀꯩꯅꯣꯅꯤ ꯐ꯭ꯔꯥꯟꯁꯇꯅꯦ
ꯍꯥꯥ
ꯐ꯭ꯔꯥꯟꯁꯇꯅꯦ ꯑꯩꯒꯤ ꯑꯁꯦꯡꯕꯗꯤ
ꯑꯣ ꯑꯗꯨꯒ ꯑꯁꯦꯡꯕ ꯅꯠꯇꯕꯗꯤ
ꯁꯦꯡꯕ ꯅꯠꯇꯕꯗꯤ ꯈꯪꯗ꯭ꯔꯦ ꯑꯗꯨꯝ ꯌꯦꯡꯉꯒ ꯇꯧꯅꯤꯡ ꯇꯧꯅꯤꯡꯉꯒ ꯑꯗꯨꯝ ꯇꯧꯔꯦ
ꯎꯝ ꯐꯩꯅꯦ
ꯐ꯭ꯔꯥꯟ ꯐ꯭ꯔꯥꯟꯁꯀ ꯖꯔꯃꯅꯤ ꯁꯞꯄꯣꯔꯠ ꯇꯧꯔꯝꯕꯅꯦꯕ ꯑꯗꯨ ꯖꯔꯃꯅꯤꯗꯤ ꯂꯩꯍꯧꯈ꯭ꯔꯦꯅ
ꯑꯣ
ꯅꯪꯗꯤ ꯕꯣꯜ ꯌꯦꯡꯕ꯭ꯔꯥ
ꯃꯔꯛ ꯃꯔꯛꯇ ꯌꯦꯡꯉꯦ ꯑꯩꯁꯨ ꯑꯥ
ꯎꯝ
ꯌꯥꯝ ꯎꯝ
ꯂꯥꯛꯄꯒꯤ ꯃꯇꯝꯗꯣ ꯊꯦꯡꯕꯅꯤꯅ ꯑꯩꯈꯣꯏꯗꯤ ꯑꯁ ꯉꯟꯇꯥ ꯇꯨꯝꯊꯣꯛꯑꯦ ꯑꯗꯨꯒ ꯑꯃꯨꯛ ꯌꯦꯡꯕ ꯃꯇꯝꯗꯣ
ꯉꯟ ꯉꯟꯅ ꯇꯨꯝꯔꯒ ꯊꯦꯡꯅ ꯍꯧꯒꯠꯄ
ꯉꯟꯅ ꯇꯨꯝꯃꯒ ꯊꯦꯡꯅ ꯍꯧꯒꯠꯄ ꯍꯣꯏ ꯆꯨꯝꯃꯦ ꯅꯪꯅ ꯍꯥꯏꯕꯗꯣ
ꯎꯝ ꯉꯁꯤ ꯀꯔꯤ ꯀꯔꯤ ꯇꯧꯔꯒ ꯂꯩꯔꯦ ꯉꯁꯤ ꯅꯨꯃꯤꯠ ꯆꯨꯞꯄ
ꯉꯁꯤꯗꯤ ꯌꯨꯝꯗ ꯀꯩꯁꯨ ꯇꯧꯗꯦꯗ ꯑꯗꯨꯝ ꯂꯩꯌꯦ ꯑꯥ ꯅꯪꯗꯤ
ꯑꯗꯨꯝ ꯂꯩꯔꯦ ꯍꯣꯏ ꯑꯗꯨꯕꯨ ꯂꯧꯗ ꯉꯥꯛꯇꯪ ꯆꯠꯂꯨꯔꯦ ꯆꯠꯂꯒ ꯑꯗꯨꯝ ꯍꯜꯂꯛꯑꯒ ꯂꯩꯌꯦ
ꯎꯝ
ꯀꯔꯤ ꯀꯔꯤ ꯊꯕꯛ ꯇꯧꯔꯒ ꯂꯩꯕ꯭ꯔꯥ ꯅꯪꯗꯤ ꯁꯨꯝ ꯏꯁꯇꯨꯗꯦꯟ ꯑꯣꯏꯅ ꯂꯩꯕ꯭ꯔꯥ ꯅꯠꯇ꯭ꯔꯅ
ꯇꯧꯗꯦꯗ ꯑꯗꯨꯝ ꯂꯩ ꯊꯕꯛ ꯇꯧꯗꯦ
ꯆꯠꯆꯥ